ꯍꯂꯣ
ꯇꯥꯔꯕꯔ
ꯇꯥꯔꯦ ꯇꯥꯔꯦ ꯇꯥꯔꯦ
ꯎꯝ ꯀꯩꯗꯧꯔꯤꯅꯣ
ꯑꯩ ꯁꯤ ꯎꯝ ꯃꯊꯅꯤ ꯀꯁ ꯂꯩꯔꯤ ꯃ
ꯑꯣ ꯑꯩ ꯂꯩ ꯀꯣꯟꯗ ꯂꯩꯌꯦ ꯌꯨꯝꯒꯤꯗꯨꯣ ꯑ ꯎꯝ ꯂꯩꯀꯣꯜꯗ ꯂꯩ ꯌꯨꯝꯒꯤꯗꯣ ꯀꯩ ꯀꯣꯡꯒꯥꯡ ꯋꯥꯣꯡꯒꯥꯡ ꯈꯔ ꯊꯧꯍꯧꯋꯦ ꯑꯗꯨꯅ ꯃꯤ ꯃꯈꯣꯜ ꯃꯈꯩꯗꯤ ꯀꯌꯥꯝꯃꯦꯟ ꯇꯥꯔꯣꯏꯗꯕ ꯑꯗꯨꯒꯤ ꯂꯩꯥꯏꯀꯣꯜꯗ ꯑꯣꯏꯅ ꯂꯥꯛꯑ ꯇꯧꯔꯤ
ꯀꯣ ꯃꯤ ꯑꯝꯇ ꯂꯩꯇꯔꫭ ꯂꯥꯏꯀꯣꯟꯗꯕꯨ
ꯂꯩꯇꯦ ꯅꯣꯏꯅꯤꯅꯦ ꯍꯣꯏ ꯑꯗꯒꯤ ꯀꯩꯅꯣꯍꯣꯏ ꯕꯤꯝꯍꯣꯏ ꯃꯃꯥꯍꯣꯏ ꯂꯩ ꯏꯟ ꯁꯣꯟꯗꯣꯏ ꯇꯧꯔꯤ ꯉ ꯏꯁꯤꯡ ꯂꯥꯏꯏ ꯏꯉꯥꯡ ꯆꯦꯟꯗꯣꯏ ꯇꯧꯔꯤ ꯃꯣꯏ ꯏꯉꯥꯡ ꯈꯔ ꯈꯔ ꯂꯥꯛꯄꯤꯗꯣ ꯃꯅꯨꯡꯗ ꯑꯗꯨꯃꯥꯏꯅ ꯇꯧꯔꯤ
ꯅꯣꯡ ꯁꯦꯊꯥꯔꯛꯄꯩ ꯑꯣꯏ ꯍꯥꯏꯖ
ꯍꯣꯏ ꯑꯗꯨ ꯑꯣꯏꯔꯝꯒꯅꯤ ꯀꯔꯤ ꯃꯊꯦꯜ ꯆꯥꯔꯕ
ꯃꯊꯦꯜꯁꯤ ꯈꯣꯡꯗ꯭ꯔꯣꯨꯝ ꯍꯋꯥꯏꯔꯦ ꯈꯣꯡꯗꯣꯡꯝꯒ ꯅꯣꯏꯗꯤ
ꯑꯩꯈꯣꯏꯗꯤ ꯀꯣꯕꯤ ꯃꯅꯥꯅꯦ ꯀꯩꯅꯦ ꯃꯌꯥꯟ ꯇꯨꯌꯥꯟ ꯇꯧꯕ ꯏꯔꯣꯟꯕ ꯕꯃꯥ ꯑꯗꯒꯤ ꯑ ꯑꯁꯤꯟꯕ ꯍꯋꯥꯏ ꯊꯔꯥꯛꯀ ꯊꯣꯡꯕ ꯑꯃ ꯑꯗꯨꯝ ꯆꯥꯊꯈ꯭ꯔꯦ ꯍꯥꯏꯇꯥꯔꯦ ꯉꯥ ꯂꯥꯛꯄ ꯃꯥꯜꯂꯦ ꯃꯣꯏ ꯐꯖꯅ ꯁꯣꯟꯅꯩꯌꯦ ꯁꯤꯗ
ꯅꯣꯡ ꯇꯥꯔꯗꯤ ꯈꯔ ꯉꯍꯥ ꯑꯗꯨꯝ ꯑꯅꯧ ꯑꯝ ꯂꯥꯛꯄꯅꯤ ꯂꯥꯛꯇꯦ
ꯎꯝ ꯏ ꯁꯣꯜꯂꯤꯉ ꯑꯝꯇ ꯂꯥꯛꯞꯄꯤꯏꯉꯦꯀꯣ
ꯎꯝ
ꯀꯥ ꯋꯥꯔꯤ ꯋꯥꯔꯤ ꯁꯥꯟꯅꯔꯕ
ꯃꯌꯥꯡꯕꯣꯝꯅꯦ ꯑꯗꯒꯤ ꯂꯝꯈꯥꯏꯒ
ꯑꯣ ꯉꯁꯤ ꯃꯤ ꯀꯌꯥ ꯁꯨꯔꯒꯦ
ꯑꯅꯤ ꯈꯛꯇꯅꯤꯗ
ꯑꯣ ꯑꯩꯅ ꯑꯃ ꯏꯆꯟꯗꯨ ꯐꯣꯟ ꯇꯧꯕꯅꯦ ꯑꯗꯣ ꯃꯥꯗꯤ ꯁꯦꯀꯟ ꯀꯥꯟ ꯊꯧꯔꯤ ꯇꯥꯃꯣ ꯍꯣꯔꯦꯟ ꯀꯩꯅꯣ ꯌꯧꯔꯀꯥꯟꯗ ꯃꯌꯥꯀꯥꯏ ꯆꯠꯅꯤꯌꯦ ꯑꯗꯨꯀꯥꯟꯗ ꯀꯣꯜ ꯇꯧꯔꯛꯀꯦ ꯈꯣꯠꯀꯦꯅ ꯍꯥꯏꯔꯛꯑꯦ ꯗꯩꯀꯥꯟꯗꯨꯕꯨ ꯄꯥꯎ ꯐꯥꯎꯅꯕ꯭ꯔꯣ ꯑꯃ
ꯌꯥꯔꯣꯏ ꯌꯥꯔ ꯑꯣꯏ ꯃꯍ ꯍꯏ ꯑꯥ ꯀꯩꯅꯣꯝ ꯂꯥꯛꯄꯅꯤ ꯅꯨꯡꯁꯤꯟꯗꯗꯤ ꯌꯥꯔꯣꯏ ꯃꯍꯥꯛ ꯀꯩꯅꯣ ꯆꯠꯂꯦꯕ ꯑꯗꯣ ꯃꯍꯥꯎꯁꯤ ꯂꯥꯛꯀꯅꯦꯕ ꯑꯩꯈꯣꯏꯗ ꯑ ꯊ ꯑꯁꯄ꯭ꯔꯤꯃꯥ ꯌꯥꯎꯗꯣꯒꯤ
ꯑꯣꯍꯣ ꯅꯣꯏ ꯆꯠꯂꯗꯤ ꯀꯅꯥ ꯀꯅꯥ ꯆꯠꯇꯣꯏꯕ ꯀꯅꯥ ꯒꯥꯔꯤ ꯆꯠꯇꯣꯏꯕ
ꯑꯗꯨꯅꯦ ꯒꯥꯔꯤ ꯔꯥꯏ ꯀꯩꯅ ꯇꯧꯗꯕ ꯑꯩꯈꯣꯏ ꯏꯟꯗꯤꯔꯥꯒꯤꯗꯨꯒ ꯑꯗꯨꯩ ꯀꯩꯅꯣꯒ ꯂꯧꯒꯦ ꯇꯧꯕ ꯑꯩꯈꯣꯏ ꯕꯥꯏꯒ ꯇꯧꯔꯒ ꯆꯠꯀꯦ ꯇꯧꯕ
ꯑꯣ ꯅꯣꯏ ꯃꯅꯤꯡꯒꯤ ꯑꯃ ꯉꯔꯥꯡ ꯆꯠꯃꯤꯟꯅꯕꯗꯨꯗꯤ ꯆꯠꯄ ꯌꯥꯎꯗꯣꯏꯔꯥ ꯀꯃꯥꯏꯅ ꯇꯧꯕ
ꯑꯗꯨꯅꯤ ꯍꯥꯏꯨ ꯐ ꯍꯥꯏꯗꯣꯏ ꯍꯥꯏꯔꯨꯗ ꯒ꯭ꯌꯥꯟ ꯇꯥꯗ꯭ꯔꯣ ꯑꯩꯁꯨ
ꯑꯗꯨꯝ ꯍꯣꯏ ꯅꯣꯡꯕꯨꯗꯤ ꯇꯥꯏ ꯑꯗꯨꯣ ꯈꯪꯗꯦ ꯆꯠꯂꯒꯅ ꯍꯥꯏꯗ꯭ꯔꯒꯅ ꯅꯪ ꯀꯔꯤ ꯍꯥꯏꯗꯣꯏ ꯉꯔꯥꯡ ꯆꯠꯃꯤꯟꯅꯔꯨꯕꯅꯤꯅ
ꯑꯗꯨꯅꯦ ꯅꯪꯒ ꯊꯕꯛ ꯆꯠꯁꯤꯔꯥ ꯍꯥꯏꯒꯦ ꯇꯣꯃꯅꯤꯕ ꯂꯥꯏꯈꯨꯝ ꯈꯛꯇꯅꯤ ꯀꯨꯏꯔꯛꯑꯣꯏꯕ
ꯑꯩꯕꯨꯗꯤ ꯐꯔꯛ ꯇꯥꯅꯤ ꯍꯥꯏꯗꯤ ꯍꯣꯏ ꯁꯣꯁꯤꯒ ꯑꯃꯨꯛ ꯆꯠꯂꯅꯦꯕ ꯉꯁꯤ ꯇꯦꯟ ꯀꯥꯞꯄ ꯀꯩꯗꯧꯕ ꯑꯩꯅ ꯇꯧꯗꯣꯏꯅꯦꯕ
ꯀꯅꯥ ꯀꯅꯥꯒꯤꯅꯣ
ꯑ ꯋꯥꯔꯤꯒꯤ ꯆꯦꯆꯦꯗꯣ ꯑꯗꯨꯒꯤ ꯃꯣꯏ ꯃꯆꯥꯅꯨꯄꯥ ꯑꯃ ꯉꯍ ꯉꯍꯥꯟꯣꯛ ꯑꯗꯨꯒꯤ ꯉꯁꯤꯗꯣ
ꯀꯔꯤꯅꯣ ꯀꯩ ꯍꯩ ꯁꯒꯂꯖꯎ
ꯑꯣ ꯑꯩꯅ ꯀꯩꯅ ꯀꯩꯀꯩ ꯅꯝꯁꯤꯜꯂꯨꯕ ꯌꯥꯁꯤ ꯀꯩꯅꯣꯗꯣ ꯃꯈꯣꯟ ꯀꯩꯀꯩ ꯇꯥꯔꯛꯏꯕ ꯑꯗꯨꯏ
ꯅꯩ ꯉꯁꯥꯏ ꯐꯣꯟꯗꯨꯗꯩꯔꯣ
ꯑꯥ
ꯑꯦ ꯑꯗꯨ ꯑꯗꯨ ꯊꯥꯕꯗꯤ ꯇꯥꯗꯒꯨꯝꯝ ꯇꯧꯗꯥꯏ ꯅ ꯑꯩ ꯇꯥꯔꯛꯏꯅ
ꯀꯔꯤ ꯀꯣꯏ ꯆꯥꯅꯣ
ꯃꯁꯥ ꯌ ꯊꯥꯕ ꯇꯥ ꯇꯥꯀꯟꯗꯕꯅꯦꯕ ꯑꯗꯨꯃꯥꯏꯅ ꯇꯧꯕꯗꫭ ꯃꯥꯏ ꯅꯩꯗꯤ
ꯎꯝ ꯍꯣꯏ ꯅꯣꯡꯁꯤꯁꯨ ꯂꯦꯞꯇ꯭ꯔꯤ ꯅꯣꯏꯅ ꯆꯠꯄꯩ ꯅꯠꯇꯧꯣꯏꯁꯦ ꯍꯥꯏꯕꯗꯤ ꯃꯅꯤꯡꯂꯝꯒ ꯑꯣꯏꯕꯒ ꯁꯤꯗꯩ ꯆꯠꯄ ꯍꯥꯏꯁꯦ ꯑꯗꯨꯝ ꯅꯣꯡ ꯈꯔ ꯅꯪꯗꯣ ꯍꯣꯔꯦꯟ ꯀꯩꯀꯩꯅꯣ ꯄꯨꯔ ꯆꯠꯀꯣ
ꯉꯔꯥꯡꯁꯨ ꯁ ꯎꯠꯂꯤ ꯐꯅꯌꯥꯝ ꯑꯗꯨꯅꯤ ꯉꯔꯥꯡ
ꯃꯗꯨ ꯈꯪꯗꯦ ꯌꯥꯗꯕ ꯌꯥꯎꯛꯇ ꯃꯤ ꯀꯩꯅꯣꯗ ꯑꯩꯈꯣꯏ ꯆꯠꯅꯍꯩ ꯆꯠꯇꯣꯔꯔ ꯕꯦꯒꯥꯟꯁꯨ ꯌꯥꯎꯗꯣꯔꯤꯦ ꯅꯪ ꯆꯠꯄ ꯑꯗꯨꯃꯥꯏꯅ ꯍꯪꯒꯦ ꯍꯪꯉꯣ ꯃꯤꯗꯨ ꯍꯥꯏꯗꯤ ꯌꯥꯝꯇꯛꯅ ꯎꯔꯗꯤ ꯃꯥ ꯂꯥꯛꯇꯕꯁꯨ ꯑꯏꯩꯅ
ꯈꯪꯗꯦ ꯑꯗꯨꯅ ꯃꯥꯒꯤ ꯍꯥꯏꯕꯨꯨ ꯍꯥꯏꯔꯨꯔꯗꯤ ꯍꯣꯏ ꯆꯠꯁꯤ ꯀꯥꯏ ꯇꯧꯕꯅꯦꯅ
ꯑ ꯍꯥꯏ ꯌꯦꯡꯉꫭ ꯑ ꯀꯩꯅꯣꯒꯤ ꯅꯣꯗꯤꯒꯤ ꯐꯣꯟ ꯂꯥꯛꯄ ꯑꯗꯨꯒꯤꯅꯤ
ꯍꯣꯏꯅꯦ ꯃꯈꯣꯟ ꯑꯩ ꯀꯩꯗꯧ ꯑꯣꯏꯗꯤ ꯃꯈꯣꯟ ꯇ ꯍꯥꯏꯔꯤꯕꯕꯨ
ꯅꯠꯇꯦ ꯐꯣꯟ ꯑꯅꯤꯁꯨꯏ ꯑꯩꯗꯤ ꯑꯃꯁꯤꯕꯨꯗꯤ ꯉꯁꯥꯏꯗꯤ ꯇꯥꯏꯗꯅꯀꯣ
ꯃꯥꯅꯤ ꯃꯥ ꯅꯪꯅꯦ ꯅꯣꯏꯃꯗ ꯅ ꯇꯥꯗ ꯇꯥꯐꯝ ꯊꯣꯛꯗꯦꯕ
ꯎꯝ
ꯑꯗꯨ ꯀꯩꯅꯣꯗꯤ ꯌꯥꯗꯦꯅꯈ ꯑ ꯂꯝꯈꯥꯏꯒꯤꯗꯣ ꯑꯗꯨ ꯑ ꯋꯥꯔꯤ ꯁꯟꯅ ꯌꯥꯗꯦꯅ ꯃꯥꯅ ꯍꯦ ꯑ ꯁꯟꯅꯅꯕꯅꯦ ꯑꯩ ꯂꯣꯏꯈꯤꯕꯒ ꯃꯥꯅ ꯇꯧꯁꯤꯜꯂꯦꯕꯀꯣ ꯍꯥꯏ ꯇꯧ ꯍꯥꯏꯨꯣ ꯉꯁꯥꯏ ꯑꯩꯅ ꯍꯥꯏ ꯭ꯔꯣ ꯑꯗꯨꯅ ꯌꯥꯕ꯭ꯔꯥ ꯌꯥꯃꯦ ꯑꯅꯤꯃꯛꯀꯣ ꯔꯨꯍ ꯀꯩꯅꯣꯗꯤ ꯂꯣꯏꯔꯦ ꯃꯥꯅ ꯄꯩꯁꯥꯗꯤ ꯑꯦ ꯄꯩꯁꯥꯗꯤ ꯌꯥꯝ ꯀꯥꯗꯦ ꯑꯩꯒꯤ ꯃꯥꯏ
ꯏꯁꯥꯡꯅ ꯁꯥꯟꯅꯩꯔꯥ ꯅꯠꯇ꯭ꯔꯒꯅ ꯑꯃ ꯃꯔꯛꯇ ꯑꯗꯨꯝ ꯁꯥꯡꯅ ꯁꯥꯟꯅꯔꯕꯨꯗꯤ ꯄꯩꯁꯥ ꯑꯗꯨꯝ ꯆꯥꯎꯕꯁꯨ ꯌꯥꯎꯕꯅꯤ ꯅꯠꯇ꯭ꯔꯒꯅ ꯋꯥꯔꯤꯗꯣ ꯍꯥꯏꯗꯤ ꯃꯔꯛꯇ ꯄ ꯄꯄ ꯇꯠꯄ ꯑꯣꯏꯇꯥꯥꯔꯒꯗꯤꯅꯦ ꯌꯥꯝ ꯁꯥꯡ ꯁꯥꯡꯗꯕꯤꯗ ꯖꯁ ꯔꯤꯄ꯭ꯂꯥꯏ ꯈ ꯇꯨꯪ ꯇꯧꯅꯕ ꯑꯣꯏꯇꯥꯔꯒꯗꯤ ꯌꯥꯝ ꯁꯥꯡꯗꯕꯅꯦꯕ ꯋꯥꯔꯤꯗꯣ ꯈꯔ ꯈ ꯁꯥꯡ ꯁꯥꯡ ꯂꯤꯅꯔꯒ ꯅꯪꯅ ꯑꯃꯨꯛ ꯂꯤꯕ ꯃꯥꯅ ꯑꯃꯨꯛ ꯂꯤꯕ ꯇꯧ ꯇꯥꯔꯒꯗꯤ ꯑꯣꯟꯃꯥꯏꯟꯅ ꯗꯨꯝ ꯄꯩꯁꯥ ꯑꯗꯨꯝ ꯁꯥꯕꯁꯨ ꯌꯥꯎ
ꯍꯣꯏ ꯑꯗꯨꯒꯤꯔ ꯈꯪꯗꯦ ꯑꯗꯨꯝ ꯇꯧꯕꯅꯤ ꯃꯥꯢꯗꯤ ꯑꯗꯨꯝ ꯑꯩ ꯌꯥꯝꯗꯦ ꯍꯩꯁꯦ ꯑꯗꯨꯝ ꯃꯥꯏꯗꯤ ꯑꯗꯨꯝ ꯌꯥꯝꯃꯕꯅꯤ ꯑꯗꯨꯝ ꯍꯥꯏꯗꯤ ꯑꯅꯝꯕꯅ ꯑꯗꯨꯝ ꯑꯩ ꯌꯥꯝꯅꯔꯝꯃ ꯌꯥꯝ ꯇꯧ ꯇꯧꯋꯦꯕ ꯑꯅꯝꯕꯅ ꯏꯕꯥꯅꯤ ꯌꯥꯝꯗꯕꯗꯤ ꯑꯣꯏꯗꯤ ꯑꯣꯏꯒꯗꯕꯅꯦꯕ ꯃꯥꯥꯏ ꯋꯥ ꯈꯔ ꯋꯥ ꯈꯔ ꯉꯥꯡꯈꯤꯕꯩꯔ ꯈꯪꯗꯦ ꯁ
ꯑꯗꯨꯏ ꯑꯣꯏꯔꯝꯕꯁꯨ ꯌꯥꯏ ꯑꯗꯨꯗꯤ ꯃꯣꯏꯒꯤ ꯄꯣꯠꯇꯨ ꯂꯧꯈꯠꯄ ꯀꯥꯡꯕꯨ ꯂꯧꯈꯠ ꯂꯧꯈꯠꯇꯕꯗ ꯂꯩꯕꯅꯦꯕ ꯅꯪꯒꯤ ꯁꯔꯨꯛꯇꯤ ꯌꯥꯝ ꯂꯧꯈꯠꯂꯒꯅ ꯌꯥꯝ ꯑꯣꯏꯔꯦ ꯅꯠꯇ꯭ꯔꯒ ꯃꯥꯏ ꯁꯔꯨꯛꯇꯨꯅ ꯌꯥꯝ ꯂꯧꯈꯠꯈ꯭ꯔꯗꯤ ꯑꯣꯏꯔꯦ ꯑꯗꯨꯃꯥꯏꯅ ꯑꯣꯏꯕꯅꯦꯕ
ꯑꯗꯣ ꯑꯗꯨꯗꯤ ꯑꯩ ꯌꯥꯝꯃꯝꯃꯦꯕ ꯐꯣꯔꯇꯤ ꯇꯨꯒ ꯌꯧꯔꯝꯃꯦꯕꯀꯣ ꯅꯪꯒꯥ ꯑꯃ ꯁꯥꯟꯅꯈꯤꯕꯗꯨꯣ ꯍꯥꯏꯗꯤ ꯀꯨꯟꯂꯨꯝꯗꯣꯏꯔ ꯀꯨꯟ ꯌꯧꯃꯦꯕ ꯑꯗꯨꯃꯥꯏꯅ ꯑꯩ ꯑꯃꯛ ꯁꯥꯟꯅꯕꯁꯨ ꯑꯗꯨꯃꯥꯏꯅ ꯀꯨꯟꯅꯤ ꯃꯌꯥ ꯑꯗꯨꯃꯥꯏꯅ ꯂꯩꯔꯝꯕ ꯍꯥꯏꯇꯥꯔꯦ ꯑꯅꯤꯃꯛ ꯁꯥꯟꯅꯕꯗ
ꯑꯣ ꯑꯩꯗꯣ ꯉꯔꯥꯡ ꯊꯥꯔꯇꯤꯒ ꯀꯌꯥꯅꯣꯝ ꯁꯨꯒꯤꯕꯅꯦ ꯀꯥꯎ ꯀꯥꯎꯔꯦ ꯑꯁ ꯈꯪꯗꯤꯗ ꯇꯧꯔꯤꯁꯦ ꯀꯣꯀ ꯉꯥꯎ ꯁꯤ ꯅꯝꯕꯔꯁꯤꯅ ꯑꯣꯏꯔꯝꯗꯣꯏ ꯃꯥꯟꯗꯦ ꯑꯃꯗꯨꯗ ꯑꯣꯏꯔꯝꯗꯧ ꯃꯥꯜꯂ ꯑꯃ ꯅꯝꯕꯔꯗꯨꯗ ꯑꯣꯏꯔꯝꯗꯣꯏ ꯃꯥꯜꯂꯦ ꯑ ꯁꯤ ꯅꯝꯕꯔꯁꯤ ꯑꯣꯏꯔꯝꯒꯅꯤ
ꯑꯗꯨ ꯅꯣꯏ ꯕꯣꯔꯗꯥ ꯅꯝꯕꯔꯖꯥꯔꯥ ꯕꯣꯔꯗꯥ ꯅꯝꯕꯔ ꯍꯥꯏꯔ ꯊꯥꯀꯦ ꯍꯥꯏꯒꯤꯝꯗꯤ ꯇꯧꯗ꯭ꯔꯣ
ꯎꯝ ꯍꯣꯏ ꯍꯣꯏ ꯍꯣꯏ ꯑꯣꯏꯔꯝꯕꯁꯨ ꯌꯥꯏ ꯕꯣꯗꯥꯥ ꯅꯝꯕꯔ ꯑꯣꯏꯔꯝꯕꯁꯨ ꯌꯥꯏ
ꯑꯣ ꯑ ꯅꯪ ꯑꯩ ꯁꯤ ꯁꯥꯟꯅꯔꯤꯁꯤ ꯅꯪꯅ ꯑꯃꯇ ꯑꯣꯏꯔꯝꯃꯤꯅꯤ ꯇꯧꯕ
ꯑꯩꯅ ꯇꯧꯕ ꯑꯅꯤꯔꯛ ꯁꯨꯔꯝꯃ ꯑꯦ ꯁꯤꯗ ꯁꯤ ꯅꯝꯕꯔꯁꯤꯗ ꯑꯍꯥꯟꯕ ꯑꯣꯏꯔꯝꯒꯅꯤ ꯍꯣꯏ ꯁꯥꯟꯅꯩꯁꯤꯅ
ꯎꯝ ꯑꯗꯨ ꯑꯗꯨꯗꯤ ꯑꯩꯅ ꯇꯧꯔꯁꯨ ꯌꯥꯏ ꯅꯪ ꯇꯧꯔꯁꯨ ꯌꯥꯔꯦ ꯑꯗꯨꯝ ꯍꯥꯏꯗꯤ
ꯎꯝ ꯎꯝ ꯃꯦꯁꯦꯁ ꯃꯌꯥꯝ ꯂꯥꯛꯑꯦ ꯉꯁꯥꯏ ꯊꯕꯛ ꯆꯠꯂꯨꯕꯅꯦ ꯊꯕꯛꯇꯗꯣꯃꯣ ꯎꯝ ꯊꯕꯛꯇꯣ ꯑꯃꯨꯛ ꯊꯧꯕꯥꯜꯒꯤꯗꯣ ꯑꯃꯨꯛ ꯀꯩꯅꯣ ꯇꯧꯋꯦ ꯂꯝꯗꯨ ꯉꯁꯥꯏ ꯒꯥꯔꯤ ꯄꯨꯔꯅ ꯆꯠꯂꯦꯕ ꯉꯁꯤꯗꯤ ꯑꯧꯅꯥ ꯈꯣꯡ ꯆꯠꯄꯗꯨ ꯈꯔ ꯁꯥꯡꯅ ꯆꯠꯂꯦꯕ ꯆꯠꯄꯗꯨꯗ ꯑꯩꯁꯦ ꯐꯔꯛ ꯇꯥꯗꯧ ꯃꯥꯜꯂꯦꯅ ꯀꯩꯅꯣꯗꯣ ꯑꯣꯛꯇꯣꯗꯣ ꯑꯗꯨꯝ ꯊꯤꯟꯕꯤꯔꯣꯅ ꯍꯥꯏꯔꯦ ꯉꯁꯥꯏ ꯕꯁꯇꯨ ꯆꯦꯟꯗꯕꯗ ꯑꯣꯛꯇꯣꯗ ꯑꯣꯏꯅ ꯆꯠꯂꯦꯕꯣ ꯉꯁꯥꯏ ꯁꯤꯗꯒꯤ ꯑꯗꯣ ꯑꯣꯛꯇꯣꯗꯣ ꯆꯠꯂꯨꯔꯒ ꯑꯥ ꯌꯧꯔꯀꯥꯟꯗ ꯂꯨꯄꯥ ꯆꯅꯤ ꯄꯤꯔꯣ ꯍꯥꯏꯔꯦꯕꯣ ꯑ ꯈꯣꯏꯗꯧ ꯁꯥꯎ ꯂꯩꯦ ꯍꯕꯁꯦ ꯆꯥꯅꯤꯒ ꯀꯩꯗꯧꯕꯩ ꯆꯥꯅꯤ ꯑꯩꯅ ꯁ꯭ꯋꯥꯏ ꯃꯇꯦꯛ ꯈꯛꯇꯪ ꯆꯪꯕꯁꯤꯕꯨ ꯍꯥꯏꯔꯛꯑ ꯑꯗꯣ ꯑꯗꯨꯝ ꯆꯪꯉꯒꯗꯤ ꯈꯨꯗꯝꯝꯔꯦ ꯂꯧꯅꯕꯅꯤ ꯈꯣꯠꯄꯅꯤ ꯍꯥꯏꯔꯦ ꯄꯥꯉꯜꯒ ꯑꯣꯏꯕ ꯑꯩ ꯇꯟꯗ ꯉꯥꯡꯅꯗꯣꯏ ꯁꯣꯝꯗꯅ ꯀ꯭ꯂꯥꯁꯇꯨ ꯊꯦꯡꯗꯣꯔꯔꯕꯀꯣ ꯑꯗꯩꯗꯤ ꯑꯃꯨꯛ ꯈꯥꯎꯝꯃꯤ ꯖꯒꯥꯗꯨꯁꯨ ꯑꯃꯨꯛ ꯃꯌꯥꯏ ꯂꯩꯀꯥꯏ ꯑꯣꯏ ꯂꯩꯔꯝꯃꯦ ꯑꯅꯦ ꯉꯔꯥꯡ ꯈꯛꯇ ꯀ꯭ꯂꯥꯁꯇ ꯑꯗꯨꯩꯅ ꯑꯩꯁꯨ ꯀꯥꯎꯔꯕ ꯂꯝꯕꯤꯗꯣ ꯑꯗꯨꯒ ꯑꯃꯨꯛ ꯈꯣꯡꯅ ꯑꯃꯨꯛ ꯃꯅꯤꯡ ꯂꯩꯀꯥꯏꯗꯣ ꯑꯃꯨꯛ ꯆꯠꯂꯤꯗꯅ ꯑꯗ ꯑꯁꯤ ꯄꯨꯔꯥ ꯑꯋꯥꯕ ꯑꯃꯨꯛ ꯑꯣꯏꯔꯦ ꯍꯥꯏꯔ ꯄꯨꯔꯥ
ꯑꯩꯩꯁꯤꯅꯦ ꯈꯣꯠ ꯊꯃꯏ ꯃꯈꯣꯏ ꯆꯠꯄ ꯆꯧꯔ ꯑꯗꯨ ꯄꯩꯁꯥꯅꯤ ꯂꯣꯏꯁꯦ
ꯅꯠꯇꯦ ꯑꯩꯅ ꯃꯇꯦꯛ ꯈꯔ ꯆꯪꯉꯨ ꯍꯥꯏꯔꯨꯕꯗꯒꯤ ꯑꯁꯦꯡꯕꯗꯤ ꯂꯨꯄꯥ ꯌꯥ ꯍꯥꯏ ꯈꯦꯛꯇ ꯂꯧꯕꯅꯦꯕ ꯑꯩꯅ ꯀꯩꯅꯣꯗꯨꯐꯥꯎ ꯀ꯭ꯂꯥꯁ ꯇꯧꯐꯝꯗꯨ ꯐꯥꯎꯕ ꯌꯣ ꯁꯥꯟꯅꯐꯝꯗꯨ ꯐꯥꯎꯕ ꯂꯨ ꯀꯩꯅꯣ ꯊꯧꯖꯤꯟꯕꯤꯌꯣ ꯍꯥꯏꯔꯨꯕꯒꯤ ꯃꯥ ꯂꯨꯄꯥ ꯆꯅꯤ ꯆꯅꯤ ꯂꯧꯔꯤꯕ
ꯅꯪ ꯈꯔꯛꯇ ꯑꯣꯏꯔꯦꯕ ꯂꯨꯄꯥ ꯆꯥꯝꯃ ꯆꯥꯝꯗꯁꯨ ꯂꯧꯕꯤ ꯄꯤꯗ꯭ꯔꯦꯅ ꯀꯥꯏ ꯂꯨꯄꯥ ꯆꯅꯤ ꯄꯤꯈ꯭ꯔꯦꯅ ꯍꯔꯥꯎ ꯂꯣꯏꯈꯔꯦ ꯅ
ꯑꯗꯨ ꯉ ꯍꯥꯏꯁꯤꯦ ꯑꯩꯅ ꯑ ꯇꯧꯔ ꯆꯠꯄ ꯑꯣꯏꯗꯤ ꯐꯩ ꯑꯗꯨꯁꯨ ꯅꯠꯇꯦ ꯃꯥ ꯃꯇꯦꯛ ꯈꯤꯇꯪ ꯆꯪꯕꯩ ꯂ ꯐꯔꯦ ꯑꯗꯩ ꯑꯩꯅ ꯂꯄꯥ ꯌꯥꯡꯈꯩ ꯌꯥꯎꯔꯨꯏ ꯍꯥꯏꯕꯄꯥ ꯌꯥꯡꯈꯩ ꯌꯥꯡꯈꯩ ꯌꯥꯔꯣꯏ ꯆꯥꯝꯃꯒ ꯄꯤꯔꯛꯒ ꯍꯥꯏꯔꯗꯤ ꯂꯩ ꯑꯗꯩꯗꯤ ꯑꯁ ꯈꯪꯉ ꯑꯩꯅ ꯍꯥꯏꯔꯤꯁꯤꯅꯦ ꯄꯥꯒꯜ ꯍꯥꯏꯕ ꯄꯥꯒꯟꯁꯤꯗ ꯄꯦꯟꯕꯖꯥꯠꯅꯤ ꯀꯣꯠꯇꯅ ꯂꯧꯈ꯭ꯔꯦ ꯃꯤ ꯀꯌꯥꯒꯤꯅꯃꯥꯟꯅ ꯍ ꯑꯣꯏꯗꯤꯑꯣ ꯃꯤ ꯑꯃ ꯑꯅꯤ ꯑꯩꯈꯣꯏ ꯍꯣꯏ ꯃꯤ ꯑꯍꯨꯝꯒꯤ ꯃꯤ ꯑꯍꯨꯝꯒꯤ ꯃꯤ ꯑꯍꯨꯝꯒꯤ ꯄꯩꯁꯥꯅꯤ ꯃꯥꯅ ꯂꯧꯔꯤꯁꯤ
ꯑꯣ ꯃꯁꯤꯗꯤ ꯈꯔ ꯀꯩꯅꯣ ꯇꯧꯕ ꯑꯃ ꯂꯥꯛꯑꯦ ꯁꯥꯟꯅ ꯌꯥꯕ ꯑꯃ ꯌꯥꯔꯦ ꯂꯧꯊꯣꯛꯑꯒꯦ ꯈꯜꯂ ꯂꯧꯊꯣꯛꯈ꯭ꯔꯦ ꯑꯣ
ꯑ ꯑꯩꯅꯒ ꯊꯕꯛ ꯊꯨꯔꯑꯦ ꯈꯤꯇꯪ ꯆꯪꯕꯤꯌꯨꯒ ꯍꯥꯏꯕꯗꯨꯗ ꯃꯥꯁꯦ ꯍꯦꯛꯇ ꯂꯧꯕ ꯌꯥꯔꯅꯦ ꯈꯜꯂꯕ ꯖꯥꯠꯅꯤ ꯑꯩꯅ ꯑꯣ ꯂꯧꯖꯔꯣ ꯂꯧꯖꯔꯣ ꯑꯁꯤꯅ ꯅꯪ ꯀꯩ ꯆꯥ ꯌꯥꯕꯠꯇꯦꯅ ꯄꯤꯊꯣꯛꯈ꯭ꯔꯕ ꯑꯩ ꯀ
ꯍꯣꯏ ꯅꯣꯏꯅꯦ ꯃꯥꯁꯨ ꯅꯪ ꯀ ꯊꯦꯡꯉꯤꯒ ꯍꯥꯏꯁꯤ ꯃꯗꯨꯗ ꯑꯣ ꯁꯤꯗꯤ ꯌꯥꯅꯤ ꯈꯪ ꯅ ꯅ ꯑꯗꯨꯃꯥꯏꯅ ꯁꯥꯟꯅꯔꯛꯏꯅꯣ
ꯎꯝ ꯍꯌꯦꯡꯗꯤ ꯃꯊꯪ ꯀꯩꯅꯣ ꯅꯤꯡꯊꯧꯀꯥ ꯅꯨꯃꯤꯠꯇꯤ ꯆꯠꯅꯤꯗꯅ ꯑꯗꯨꯀꯥꯟꯗꯕꯨꯗꯤ ꯒꯥꯔꯤ ꯃꯆꯥ ꯄꯨꯔꯅꯤ ꯒꯥꯔꯤ ꯃꯆꯥ ꯍꯜꯂꯛꯄꯕꯨꯗꯤ ꯑꯩꯈꯣꯏ ꯇꯦꯝ ꯑꯣꯐꯤꯁ ꯆꯠꯄꯒ ꯆꯞ ꯃꯥꯟꯅꯩ ꯆꯞ ꯆꯥꯟꯅꯩꯑꯕ ꯁꯥꯟꯅꯕꯕꯨꯗꯤ ꯑꯗꯣ ꯑꯩꯅ ꯒꯥꯔꯤ ꯊꯧꯕꯗꯣ ꯉꯔꯥꯡ ꯅꯍꯥꯟ ꯊꯧꯕꯗꯣ ꯑꯁ ꯄꯩꯁꯥꯁꯤ ꯇꯨꯝꯗꯕ ꯈꯪꯗꯦꯕ ꯎꯏꯒꯦ ꯎꯏꯒꯦ ꯑꯃ ꯇꯧꯋꯦ ꯍꯥꯏꯕ ꯍꯣꯏ ꯒꯥꯔꯤ ꯊꯧꯕꯁꯤꯦ ꯀꯃꯥꯏꯅ ꯇꯧꯕꯅꯣ ꯈꯪꯗꯦ ꯒ꯭ꯌꯥꯟ ꯃꯥꯡꯂꯤ ꯃꯥꯡꯂꯤ ꯇꯧꯕ ꯑꯍꯨꯝꯂꯛ ꯃꯔꯤꯔꯛ ꯈꯥꯝꯃꯦꯏ ꯅꯍꯥꯟ ꯒꯥꯔꯤ ꯊꯧꯕꯗꯣ ꯑꯗꯣ ꯍꯧꯖꯤꯛꯁꯤ ꯒꯥꯔꯤ ꯊꯧꯕꯁꯤ ꯀꯣꯛꯀꯤꯔꯦꯕ ꯂꯝꯁꯥꯡ ꯊꯧꯔꯀꯥꯟꯗ
ꯎ ꯕꯦꯔꯥ ꯀꯥꯅꯤꯍꯦ ꯑꯗꯨꯗꯤ ꯅꯥꯕ ꯁꯨꯃꯥꯏꯅ ꯇꯧꯔꯗꯤ ꯍꯥꯏꯗꯤ ꯁꯨꯝ ꯔꯤ ꯊꯅꯤꯡꯉꯦ ꯀꯩꯅ ꯇꯧ ꯂꯩꯑꯦ ꯕꯂꯥ ꯅꯗꯤ ꯍꯧꯖꯤꯛ ꯍꯧꯖꯤꯅ ꯑꯃꯨꯛ ꯑꯦꯛꯁꯤꯗꯦꯟ ꯋꯅꯨꯡꯁꯤꯗꯦꯟ ꯃꯌꯥꯝ ꯊꯣꯛꯄꯅꯤꯅꯀꯣ ꯑꯗꯨꯅ ꯌꯥꯔ ꯌꯥꯔꯤꯕ ꯃꯈꯩꯗꯤ ꯏꯃꯥꯏꯅ ꯇꯧꯔꯗꯤ ꯃꯆꯥꯥ ꯑꯩ ꯈꯔ ꯀꯔ ꯇꯧꯔꯁꯨ ꯈꯈꯣꯏ ꯉꯜꯂꯞ ꯆꯠꯄꯅꯤ ꯈꯈꯣꯏꯅ ꯀꯩ ꯇꯧꯔꯒ ꯀꯣ ꯒꯥꯔꯤꯗ ꯑꯇꯣꯄꯔ ꯆꯠꯈꯤ ꯂꯥꯏꯟ ꯆꯠꯄꯅ ꯐꯩ
ꯎꯝ ꯍꯣꯏ ꯑꯗꯨꯏꯔ ꯈꯪꯗꯦ ꯑꯗꯣ ꯅꯥꯀꯣꯡ ꯁꯨꯝ ꯀꯨꯞꯁꯤꯟꯕꯁꯦ ꯑꯩꯅ ꯑꯃꯨꯛ ꯅꯥꯀꯣꯡ ꯁꯨꯝ ꯀꯨꯞꯁꯤꯜꯂꯀꯥꯟꯗ ꯏꯁꯥꯁꯦ ꯃꯣꯟꯊꯔꯛꯦꯕ ꯃꯣꯟꯟꯊꯔꯀꯥꯟꯗ ꯉ ꯈꯔ ꯊꯧꯔꯗꯩꯗꯤ ꯑꯃꯨꯛ ꯀꯨꯏꯊꯔꯛꯀꯨꯝ ꯅꯥꯀꯨꯝ ꯑꯗꯒꯤ ꯏꯁꯄꯤꯠꯇꯨꯅꯒ ꯁꯦꯝ ꯏꯁꯄꯤꯠꯇꯒ ꯑꯣꯏꯔꯗꯤ ꯑꯗꯨꯝ ꯏꯁꯥꯁꯦ ꯃꯣꯟꯊꯔꯛꯀꯨꯝ ꯇꯧꯋꯦꯕ ꯑꯗꯩ ꯉꯥꯛꯇꯪ ꯉꯥꯏꯍꯥꯛꯇꯪ ꯈꯥꯝꯕ ꯃꯣꯛ ꯅꯠꯇ꯭ꯔꯗꯤ ꯑꯁ ꯑꯩ ꯀꯌꯥꯝ ꯋꯥꯏꯅ ꯋꯥꯅ ꯆꯠꯂ ꯂꯣꯏꯔꯦ ꯑꯩꯅꯤ ꯒꯥꯔꯤ ꯊꯦꯡꯖꯤꯜꯂꯨꯒꯗ꯭ꯔꯥ ꯍꯦꯛꯇ ꯄꯥꯈꯠꯄꯤꯗꯨꯣ ꯏꯁꯥꯗ ꯑꯗꯨꯅ ꯇꯧꯔꯤꯁꯦ
ꯍꯣꯏ ꯑꯗꯨꯅꯤ ꯈꯔ ꯆꯦꯛꯁꯤꯟꯗ ꯌꯥꯔꯣꯏ ꯑꯗꯨꯗꯤ ꯀꯔꯤ ꯕꯔ ꯀꯅꯤ
ꯑꯗꯨꯅꯦ ꯑꯩ ꯅꯨꯃꯤꯗꯥꯡ ꯇꯨꯝꯕ ꯋꯥ ꯍ ꯋꯥꯄꯦꯈꯗꯁ
ꯑꯣ ꯆꯦꯡ ꯆꯦꯡ ꯆꯦꯡ ꯆꯦꯡ ꯇꯨꯝꯕꯅꯤ ꯎꯝ ꯇꯥꯏ ꯇꯥꯏ ꯇꯥꯏ ꯇꯥꯏ ꯇꯥꯏ ꯑꯩꯅ ꯑꯃꯨꯛ ꯌꯧ ꯃꯥꯜꯂꯨꯕ ꯑꯌꯧꯕ ꯀꯩ ꯇꯧ ꯍꯥꯏ ꯃꯥꯜꯂꯣ ꯑꯗꯨꯒꯤꯅꯤ ꯑꯩꯅ ꯑꯗꯨꯝ ꯐꯣꯟ ꯍꯥꯡꯗꯣꯛꯑꯣꯒ ꯊꯝꯕ ꯌꯦꯡꯉꯨꯕ ꯅꯨꯃꯤ
ꯑꯣ ꯑꯗꯨꯅꯦ ꯄꯨꯡ ꯉꯔꯥꯡꯁꯨ ꯄꯨꯡ ꯇꯔꯥꯃꯥꯊꯣꯏ ꯅꯨꯡ ꯇꯥꯏꯑꯕ ꯑꯩꯗꯣ ꯇꯨꯝ ꯀꯥꯟ ꯇꯨꯝꯅꯤꯡꯗꯦꯕ ꯄꯨꯡ ꯇꯔꯥ ꯑꯗꯨꯋꯥꯏꯗꯣ ꯑꯗꯨꯒꯤ ꯊꯦꯡ ꯊꯦꯡ ꯇꯨꯝꯕꯗꯨ ꯑꯗꯨꯏ ꯑꯗꯨꯒꯤ ꯑꯣꯏꯔꯝꯗꯧ ꯃꯥꯜꯂꯦ ꯉꯁꯤꯁꯨ ꯑꯁ ꯕꯁ ꯃꯅꯨꯡ ꯎꯏꯔꯦ ꯎꯏꯔꯦ ꯂꯥꯛꯑꯣꯣꯏ ꯍꯣꯏ ꯉꯁꯥꯏ ꯑꯃꯨꯛ ꯍꯟꯈꯤꯕꯅ ꯑꯃꯨꯛ ꯐꯔꯤꯅꯦ ꯑꯃꯨꯛ ꯑꯥ ꯊꯧꯕꯥꯜꯗꯤ ꯐ ꯀꯥꯞꯄꯗꯣ ꯑꯗꯨꯅꯨꯛ ꯃꯣꯏ ꯀꯩꯅꯣꯅꯦ ꯊꯤꯟꯕꯤꯔꯑꯦ ꯃꯣꯏ ꯑꯩꯈꯣꯏ ꯁꯥꯟꯅꯩ ꯅꯨꯄꯥꯗꯨꯒꯤ ꯃꯌꯥꯝꯕꯗꯨꯣ ꯃꯥꯏ ꯏꯝꯕꯥꯥꯜ ꯆꯅꯤ ꯍꯥꯏꯔꯦꯕꯀꯣ ꯃꯥꯒꯤ ꯆꯠꯃꯤꯟꯅꯈ꯭ꯔꯁꯤꯅꯦ ꯍꯥꯏꯔꯦ ꯅꯪ ꯒꯥꯔꯤ ꯄꯣꯔꯛꯇ꯭ꯔꯗꯤ ꯍꯥꯏꯔꯦ ꯑꯩꯅ ꯌꯥꯅꯤꯗ ꯍꯥꯏꯁꯤꯂꯦ ꯍꯗꯣ ꯍꯣꯏ ꯊꯤꯟꯕ꯭ꯔꯒꯦ ꯂꯥꯛꯑꯣꯅꯦ ꯅꯪ ꯍꯣꯔꯦꯟꯗ ꯃꯤꯉꯥꯏꯗꯣ ꯆ ꯍꯥꯏꯌꯦꯦꯀꯣ ꯑꯗꯨ ꯆꯂꯦ ꯑꯗꯨꯕ ꯄꯩꯁ ꯍꯥ ꯇꯤꯤꯡꯎꯇ꯭ꯔꯦ ꯑꯗꯨꯅ ꯎꯆ ꯆ ꯎꯝ ꯄꯩꯁꯥꯇꯤ ꯉꯧꯗꯣꯏ ꯉ ꯁꯤ ꯑꯗꯨꯃ ꯂꯥꯏꯗꯤ ꯂꯩꯕꯖꯥꯠꯅꯤꯀꯣ ꯑꯗ ꯍꯣꯏ ꯊꯝꯃꯒꯦꯀꯣ ꯑꯗꯨꯗꯤ ꯑꯩ ꯀꯣꯟꯅ ꯇꯧꯔꯁꯦ ꯎꯝ ꯎꯝ ꯊꯅ